ꯥꯏꯅꯥ꯭ꯎꯇꫭꯟ ꯇꯥꯔꯦ ꯇꯥꯔꯦ ꯇꯥꯔꯦ
ꯅꯪꯒꯤꯗꯨ ꯕ꯭ꯂꯨ ꯇꯨꯠ ꯊꯤꯟꯕ꯭ꯔꯥ
ꯏꯌꯥꯔꯄꯤꯁ ꯊꯤꯟꯕꯅꯦ ꯉꯥꯏꯈꫭ ꯁꯦꯝꯃꯛꯈꯤꯒ‌ꯦ
ꯑꯝ
ꯇꯥꯔꯕꯣ ꯇꯥꯔꯕꫭ
ꯇꯥꯔꯦ ꯇꯥꯔꯦ ꯌꯥꯝ ꯁꯦꯡꯅ ꯀ꯭ꯂꯤꯌꯥꯔ ꯑꯣꯏꯅ ꯇꯥꯔꯌ‌ꯦ
ꯎꯝ ꯌꯥꯝ ꯊꯤꯅ ꯁ
ꯑꯩꯥꯏ ꯋꯥꯏꯐꯥꯏ ꯁꯝꯕꯩꯅꯤ ꯁꯤꯕꯨꯛ ꯀꯩꯅꯣꯒꯤ ꯉꯁꯤ ꯕꯣꯜ ꯌꯦꯡꯗꯣꯏ ꯅꯠꯇ꯭ꯔꯣ
ꯑꯁ ꯑꯗꯨꯗꯣ ꯇꯨꯏꯁꯟꯁꯖꯦꯉꯣ ꯊꯦꯡ ꯊꯦꯡ ꯗꯧꯔꯤꯅꯦ ꯇꯧꯔꯤꯁꯦ ꯉꯁꯥꯏꯖꯨ ꯉꯔꯥꯡꯗꯥꯥꯡ ꯀꯩꯅꯣꯒ ꯒꯤ ꯑꯩꯈꯣꯏ ꯗꯥꯃꯤꯁꯇꯤꯒꯤ ꯌꯦꯡꯉꯨꯕꯗꯣ ꯇꯨꯁꯟ ꯊꯦꯡꯉꯦꯕ ꯈꯣꯠꯄ
ꯃꯥꯅ ꯃꯤꯁ ꯑꯣꯏꯈꯠꯂꯛꯏꯗꯨ ꯅꯥꯞꯕ ꯀꯔꯤꯅꯣꯃꯦ
ꯄꯦꯅꯥꯜꯇꯤꯔꯥ
ꯁꯣꯏꯃ‌ꯦ
ꯑꯄꯤꯅꯥꯜꯇꯤ ꯑꯩꯃꯥ ꯑꯗꯨꯝ ꯀꯩꯅꯣ ꯇꯧꯒꯅꯤ ꯈꯪꯈ꯭ꯔꯦ ꯍꯥꯏꯗꯤ ꯀꯥꯎꯔꯝꯗꯥꯏꯒꯤ ꯀꯩꯅꯣꯗꯣ ꯑꯥ ꯀꯥꯎꯔꯝꯗꯥꯏꯒꯤ ꯀꯔꯤ ꯍꯥꯏꯅꯤ ꯍꯦꯛ ꯌꯦꯡꯕꯗ ꯈꯪꯉꯤꯗꯅ ꯃꯤꯁꯦꯀꯣ
ꯍꯣꯏ ꯍꯣꯏ ꯃꯤꯗꯣ ꯀꯟꯐꯤꯗꯦꯟꯁ ꯋꯥꯠꯄꯗꯣ ꯑꯩꯈꯣꯏꯅ ꯆꯟꯒꯅꯤ ꯑꯗꯣ
ꯊꯪꯕ ꯃꯥ
ꯑꯗꯨ ꯍꯥꯏꯔꯒ ꯑꯁꯤ ꯂꯤꯂꯣꯡꯗꯒꯤ ꯑꯃ ꯍꯥꯕꯤꯠꯕꯣꯒꯤꯅ ꯑꯃ ꯂꯩꯌꯦ
ꯑꯥ
ꯏꯁ ꯃꯥꯅ ꯑꯩꯉꯣꯟꯗ ꯁꯥꯏꯕꯁꯤ ꯏꯕꯣ ꯃꯦꯁꯤ ꯃꯤꯅꯦꯕ ꯃꯥꯖ‌ꯦ ꯑꯍ ꯑꯥꯔꯃꯤꯅꯦꯕ ꯑꯩꯣ ꯃꯁꯥꯁꯦ ꯀꯩꯅꯣ ꯂꯩꯕꯅꯦꯕ ꯁ ꯃꯀꯦꯜꯗ
ꯑꯣ ꯅꯔꯁꯤꯡ ꯑꯦꯁꯤꯁꯇꯦꯝꯗꯔ
ꯍ
ꯑꯣ ꯍꯣꯏ ꯍꯥꯏꯔꯣ
ꯑꯗꯨꯗꯨꯅ ꯃꯥꯁꯤ ꯀꯩꯅꯣ ꯍꯧꯖꯤꯛꯄꯨꯗꯤ ꯄꯦꯟꯁꯤꯜ ꯂꯧꯊꯣꯛꯑꯅꯦ ꯂꯩꯕꯅꯦꯕ ꯍꯍꯅꯤꯀꯣꯉ ꯂꯩ ꯁꯤꯅꯤꯌꯥꯅꯤ ꯃꯃꯥꯡ ꯋꯥꯔꯜ ꯀꯞꯁꯤꯗ ꯃꯍꯥꯛꯒ ꯑꯩꯒꯤꯁꯦ ꯐꯖꯅꯅꯦ ꯈꯥꯏꯅꯕꯅꯦꯕ ꯍꯥ ꯇ ꯀꯕꯨ ꯃꯥꯁꯤ ꯉꯔꯥꯡꯁꯤꯗꯒꯤ ꯍꯧꯒꯠꯂꯛꯄꯤꯅꯦꯕ ꯃꯥꯥꯡꯒꯤꯦ ꯇꯨ ꯐꯣꯔ ꯌꯔꯁ ꯁꯨꯈ꯭ꯔꯕ ꯑꯩꯈꯣꯏꯒꯤ ꯀꯩꯅꯣꯁꯤꯡꯗꯨ ꯀꯃꯦꯟꯁꯤꯡꯗꯨ ꯆꯤꯡꯈꯠꯂꯒ ꯑꯃꯨꯛꯀ ꯔꯤꯌꯦꯁꯟ ꯇꯧꯔꯛꯑꯀꯥꯟꯗ ꯍꯧꯔꯛꯄꯅꯦ ꯃꯔꯝꯁꯤ
ꯑꯗꯨ ꯑꯩꯅ ꯍꯧꯔꯦ ꯏꯃꯛ ꯉꯥꯡꯁꯦ ꯀ ꯄꯦꯅꯥꯜꯇꯤꯗ ꯊꯥꯕꯤꯈ꯭ꯔꯅꯤ ꯑꯗꯨ ꯍꯥꯏꯔꯦ ꯃꯥ ꯑꯗꯨ ꯑꯍꯥꯟꯕꯒꯤ ꯃꯥꯁꯦ ꯕꯣꯜꯁꯦ ꯃꯦꯁꯦꯁꯀ ꯍꯜꯂꯛꯑꯝꯗꯦꯀꯣ ꯐꯣꯟꯗꯣ ꯇꯧꯁꯤꯜꯂꯦꯅꯦ ꯊꯥꯑꯣꯏꯅ ꯀꯃꯥꯏꯅ ꯇꯧꯕꯅꯣ ꯀꯩꯅꯣ ꯕꯌꯥꯕꯣ ꯀꯩꯅꯣ ꯇꯧꯕ ꯅꯣ ꯕꯣꯜ ꯌꯦꯟꯕ꯭ꯔꯣ ꯀꯃꯥꯏꯅ ꯇꯧꯕꯅꯣ ꯕ꯭ꯔꯦꯛꯇꯒꯤ ꯑꯗꯨꯝ ꯇꯨꯝꯊꯔꯕ ꯀꯩꯅꯣꯅ ꯑꯩ ꯍꯧꯔꯛꯏꯁꯦ ꯉꯔꯥꯡꯅꯤ ꯃꯥꯗꯣ ꯏꯁꯃꯥꯟꯅ ꯑꯃꯨꯛ ꯀꯔꯤꯉꯣꯟꯗ ꯍꯥꯏꯗꯤ ꯑ ꯍꯧꯖꯤꯛ ꯀꯩꯅꯣ ꯅꯪꯅ ꯄꯣꯠꯁ ꯑꯃ ꯁꯦꯝꯃꯤꯉꯩꯗ ꯀꯩꯅꯣ ꯑꯃ ꯒꯣꯜ ꯑꯃ ꯀꯩꯅꯣ ꯆꯟꯈꯤꯕꯗꯨ ꯎꯍꯧꯔꯝꯃꯔꯣꯏ ꯀꯥꯏꯃꯥꯏꯅ ꯑꯃꯨꯛ ꯂꯩꯒꯠꯂꯛꯑꯦ ꯃꯥꯁꯨ ꯑꯗꯩꯗꯤ ꯄꯥꯎ ꯄꯥꯕ ꯅꯤꯌꯥꯁꯅ ꯑꯃ ꯀꯀ ꯂꯩꯌꯦ ꯂꯤꯂꯣꯡꯗꯒꯤ ꯃꯥꯒ ꯑꯗꯤ ꯑꯩꯒꯤꯗꯤ ꯐ꯭ꯔꯦꯟꯁꯨ ꯀꯩꯅꯣꯗꯨꯣ ꯑꯣꯏꯗꯦ ꯍꯥꯏꯗꯤ ꯈꯤꯇꯪ ꯀ꯭ꯂꯣꯁ ꯑꯣꯏꯗꯦꯕ ꯃꯤꯗꯣ ꯍꯥꯏꯥꯏꯗꯤꯦ ꯃꯉꯣꯟꯗꯨꯗꯤ ꯑꯩ ꯀꯩꯁꯨ ꯀꯩꯅꯣ ꯇꯧꯗꯦ ꯑꯃꯗꯨꯗꯤ ꯐꯥꯒꯤꯅꯦꯁꯨ ꯈꯪꯕ ꯂꯩꯗꯅ ꯑꯈꯣꯏ ꯇꯧ ꯃꯦ ꯑ ꯇꯪꯒꯤꯅꯤ ꯈꯜꯂꯦꯕ ꯃꯣꯏꯗꯤ ꯍꯥꯕꯤꯠꯇꯨꯗꯤ ꯑꯩꯅ ꯂꯤꯂꯣꯡꯅꯕꯨ ꯋꯥꯔꯜ ꯀꯞ ꯂꯧꯗꯣꯔꯤꯅꯦ ꯑꯩꯅ ꯍꯥꯏꯃꯦꯕꯀꯣ ꯀꯥꯏ ꯅꯅꯦ ꯂꯥꯛꯂ ꯔꯣ ꯋꯥꯔꯜ ꯀꯞꯇ ꯑꯥꯔꯖꯦꯟꯇꯤꯅꯥ ꯇꯤ ꯂꯤꯂꯣꯡꯅ ꯃꯌꯥꯕ ꯂꯩꯀꯥꯏ ꯂꯧꯔꯅꯤ ꯍꯥꯏꯅ ꯂꯣꯛꯏꯃꯁꯨ
ꯎ
ꯑꯃ ꯑꯁꯇꯌꯥꯁꯨ ꯐꯖꯅ ꯁꯥꯟꯅꯗꯤ ꯁꯥꯟꯅꯩꯌꯦ ꯃꯣꯏꯒꯤ ꯀꯩꯅꯣ
ꯃꯣꯏ ꯐꯖꯅ ꯀꯩꯅꯣ ꯇꯧꯕ ꯪ ꯇꯥꯉꯝꯗꯔꯦ
ꯎꯝ ꯍꯝ
ꯍꯦꯛ ꯃꯌꯥꯏ ꯋꯥꯏꯌꯦ ꯄꯥꯏꯔꯝꯃꯒꯦ ꯑꯥ ꯆꯥꯟꯁꯨ ꯄꯤꯈꯤꯗ꯭ꯔꯦꯕ
ꯄꯤꯗꯕ ꯑꯗꯨꯒ ꯀꯩꯅꯣ ꯁꯣꯝꯒꯤꯅ ꯕꯣꯜꯗꯨ ꯍꯦꯛ ꯌꯧꯈꯠꯂꯛꯑꯒ ꯐꯖꯅ ꯃꯔꯝ ꯑꯗꯨꯝ ꯆꯥꯏꯌꯦꯕ
ꯎꯝ ꯕꯣꯂꯕꯨ ꯌꯥꯔ ꯈꯔꯗꯤ ꯑꯗꯨꯝ ꯄꯟꯗꯔꯃꯛꯁꯨ
ꯎꯝ ꯑꯩꯗꯤ ꯍꯟ ꯇꯣꯔꯛ ꯀꯅꯦ ꯂꯩꯌꯦꯕꯀꯣ ꯃꯣꯏꯒ ꯁꯥꯟꯅꯗꯨꯗ ꯐꯣꯇꯣꯒꯗꯤ ꯌꯥꯔꯣꯏꯗꯤ ꯃꯥꯟꯅꯗꯦꯕ ꯇꯏꯝ ꯃꯦꯇꯁꯤ
ꯃꯅꯗꯝꯂꯤ
ꯃꯥꯏ ꯃꯒꯤ ꯀꯩꯅꯣꯗꯣ ꯃꯁꯥꯒꯤ ꯈꯅꯩꯑꯌꯦꯕ ꯂꯣꯏꯅ
ꯎꯝ
ꯁꯦꯅꯤꯌꯥꯔꯤꯇꯤꯅꯤ ꯌꯦꯡꯉꯒ ꯄꯦꯅꯥꯜꯇꯤꯒꯨꯝꯕ ꯀꯥꯎꯍꯟꯕꯗꯨꯝ ꯇꯣꯉꯥꯟꯕ ꯑꯃꯅꯤ ꯑꯗꯨꯗꯗꯤꯀꯣ ꯇꯕꯤꯗ ꯀꯩꯅꯣ ꯂꯥꯛꯄ ꯈꯣꯠꯄꯗꯤ ꯒꯣꯜꯁꯤ ꯃꯁꯥꯅ ꯑꯗꯨꯝ ꯆꯜꯍꯧꯅꯕꯁꯨ ꯈꯟꯅꯔꯦ ꯃꯣꯏ ꯃꯣꯏ ꯃꯁꯦꯟꯁꯦ ꯑꯗꯨꯅ ꯕꯣꯜ ꯐꯡꯕ ꯀꯥꯟꯗ ꯀꯝ ꯈꯥꯏꯗꯣꯛ ꯇꯤꯡ ꯃꯛꯅꯥ ꯃꯃꯥꯡꯒꯤ ꯇꯁꯇꯨꯕꯨꯔꯥꯟꯗꯣ ꯀꯌꯥꯕꯨ ꯇꯁ ꯇꯧꯔꯝꯗꯣꯔꯤꯒꯦ
ꯏꯒꯣ ꯏꯒꯣ ꯑꯝꯗ ꯂꯣꯏ ꯆꯠꯅꯕꯗꯣ
ꯎꯝ
ꯍꯥꯏꯗꯤ ꯀꯩꯅꯣꯈꯩꯁꯤꯁꯨ ꯄꯂꯦꯌꯔꯈꯩꯁꯤꯁꯨ ꯂꯣꯏꯅ ꯑꯥ ꯌꯧꯅꯔꯕ ꯉꯥꯛꯇꯅꯤꯅꯀꯣ ꯃꯁꯥ ꯃꯁꯥꯒꯤ ꯀꯩꯅꯣꯗꯣ ꯂꯣꯏ ꯂꯩꯅꯈ꯭ꯔꯦ ꯄꯨꯟꯅ ꯇꯧꯕ ꯇꯧꯗꯧꯅꯦꯁꯦꯀꯣ
ꯃꯣꯏꯁꯨ ꯐꯖꯔꯤꯅꯦꯕ ꯐꯖꯕꯗꯤ ꯍꯟꯇꯛ ꯐꯖꯐꯝ ꯊꯣꯛꯏꯅꯦ ꯑꯗꯨ ꯃꯌꯥꯝꯅ ꯄ꯭ꯔꯤꯗꯤ ꯇꯧ ꯄ꯭ꯔꯤꯗꯤꯛ ꯇꯧꯕꯗꯨꯒ ꯃꯣꯏꯅ ꯇꯧꯔꯛꯏꯁꯤ ꯉꯁꯤ ꯀꯣꯂꯝꯕꯤꯌꯥꯅꯤ ꯑꯩꯗꯤ ꯀꯣꯂꯝꯕꯤꯌꯥꯒꯤꯁꯤ ꯀꯣꯝꯕꯤꯌꯥꯅ ꯅꯩꯈꯥꯏꯔꯛꯇꯧ ꯃꯥꯜꯂꯦꯕ
ꯑꯦ ꯑꯗꯨꯗꯣ ꯍꯣꯏ ꯀꯥꯔꯁꯨ ꯌꯥꯝ ꯀꯟꯅ ꯍꯦꯟꯁꯨ ꯍꯦꯟꯅꯔꯣꯏ ꯑꯗꯨꯒ ꯌꯥꯝ ꯊꯤꯅ ꯀꯩꯅꯣ ꯇꯧꯕꯅꯤꯀꯣ
ꯐꯖꯅ ꯁꯥꯟꯅꯗꯕ ꯂꯝꯗꯤ ꯅꯠꯇꯦꯗꯅ
ꯑꯦ ꯀꯩꯅꯣ ꯑꯩꯈꯣꯏꯒꯤ ꯑꯩꯈꯣꯏ ꯇꯤꯝ ꯃꯃꯥꯡ ꯈꯪꯉꯤꯅꯤꯀꯣ ꯃꯃꯥꯡ ꯆꯍꯤꯗ
ꯑꯣ ꯍꯣꯏ ꯍꯣꯏ ꯀꯂꯝꯕꯤꯌꯥꯒ ꯁꯥꯟꯅꯈꯤꯕꯗꯨ
ꯄꯤꯔ ꯀꯩꯅꯣꯝ ꯆꯟꯁꯤꯜꯂꯀꯥꯟꯗ ꯈꯪꯕ ꯑꯃ ꯌꯥꯎꯈ꯭ꯔꯕ ꯗꯥꯏꯔꯦꯛ ꯑꯩꯈꯣꯏꯒꯤ ꯑ ꯆꯨꯝꯅꯒꯤ ꯀꯩꯅꯣꯗꯤ ꯅꯠꯇꯕ ꯍꯥꯏꯇꯥꯔꯦ ꯀꯝꯄꯤꯇꯤꯁꯟꯗꯨꯗꯤ ꯅꯠꯇꯕꯀꯣ
ꯑꯗꯨꯏꯁꯨ ꯑꯗꯨꯏꯁꯨꯅꯦꯀꯣ ꯀꯩꯅꯣꯒꯤꯗꯤ ꯑꯔꯖꯦꯟꯇꯤꯅꯥ ꯒꯤ ꯑꯃꯗꯤ ꯂꯩꯌꯦꯕ ꯐꯦꯟ ꯃꯛ ꯑꯣꯏꯗ꯭ꯔꯒꯁꯨ ꯑꯣ ꯃꯥꯒꯤ ꯀꯣꯟꯅ ꯃꯥꯥꯏ ꯂꯨꯁꯤꯜꯂꯛꯑꯀꯥꯟꯗ ꯂꯥꯁ ꯃꯤꯅꯤꯠ ꯑꯣꯏꯔꯁꯨ ꯀꯩ ꯑꯣꯏꯔꯁꯨ ꯃꯥꯒꯤ ꯑꯃ ꯀꯅꯤ ꯍꯥꯏꯕꯒꯤ ꯊꯥꯖꯕ ꯑꯃ ꯂꯩꯕꯗꯣ ꯃꯣꯏꯗꯗꯤ ꯐ꯭ꯔꯥꯟꯁꯀꯨꯝꯕꯁꯦ ꯐ꯭ꯔꯥꯟꯁ ꯀꯁꯤ ꯁꯨꯛꯂꯦꯞ ꯂꯦꯞꯇꯕꯅꯤ ꯐꯥꯏꯅꯦꯜꯒꯤꯗ ꯏꯕꯨꯡꯉꯣ ꯑꯩꯅ ꯑꯩ ꯈꯦꯇ꯭ꯔꯤꯒꯥꯎꯗꯤ ꯌꯦꯡꯉꯦ ꯕꯣꯜꯁꯦ ꯑꯦ ꯀꯩꯅꯣꯒ ꯂꯨꯔꯁꯟꯅ ꯀꯥꯞꯄꯩꯗꯨꯍꯦ ꯂꯣꯇ꯭ꯔꯤꯒ ꯇꯧꯕꯩꯗꯣ ꯀꯩꯅꯣ ꯇꯧꯁꯤꯜꯂꯛꯇꯅꯦꯕ ꯑ ꯑꯩꯈꯣꯏꯗꯤ ꯌꯦꯡꯗ꯭ꯔꯦꯕ ꯕꯣꯜꯁꯦ ꯑꯗꯨ ꯐ꯭ꯔꯥꯟꯁꯅ ꯀꯩꯅꯣ ꯇꯧꯕꯗꯒꯤ ꯑꯗꯨꯅ ꯀꯩꯅꯣ ꯐ꯭ꯔꯥꯟꯁ ꯂꯩꯍꯧꯅꯦ ꯑꯗꯨꯝ ꯂꯩꯔꯦ ꯑꯩꯈꯣꯏꯁꯦ ꯃꯩꯒ ꯇꯤꯛ ꯇꯅ ꯑꯇꯣꯞꯄꯗ ꯐꯝꯗꯣꯛ ꯂꯩ ꯑ ꯍꯣ ꯍꯣꯏ ꯑꯥ ꯑꯗꯩꯗꯤ ꯒꯣꯜꯁꯦ ꯍꯟꯇꯣꯛꯑꯅ ꯃꯦꯁꯦꯁ ꯇ꯭ꯔꯣꯡ ꯇ꯭ꯔꯣꯡ ꯇ꯭ꯔꯣꯡ ꯇ꯭ꯔꯣꯡ ꯁꯨꯝ ꯂꯥꯛꯄꯗꯣ ꯐꯠꯄ ꯍꯟꯗꯣꯛꯄꯅꯦꯦ ꯃꯤꯅꯤꯠꯇꯅꯤ ꯍꯟꯗꯣꯛꯅꯈ꯭ꯔꯤꯗ ꯃꯤꯅꯤꯠ ꯑꯅꯤ ꯑꯍꯨꯝ ꯑꯅꯤ ꯑꯍꯨꯝ ꯃꯉꯥꯃꯨꯛ ꯀꯥꯟꯅꯗꯕꯅꯦ ꯑꯗꯒꯤ ꯍꯜꯂ ꯒꯥꯔꯤ ꯊꯧꯕꯁꯤ ꯒꯥꯔꯤꯁꯦ ꯀꯩꯅꯣꯅ ꯏꯃꯥꯟꯅꯕꯁꯤꯅ ꯊꯧꯕꯒꯤ ꯆꯥꯡꯁꯦ ꯒꯥꯔꯤ ꯑꯩꯈꯣꯏꯒꯤ ꯔꯨꯨꯞ ꯃꯊꯛꯁꯤꯗ ꯊꯦꯡꯉꯦ ꯑꯩꯈꯣꯏ ꯀꯣꯛꯁꯦ ꯂꯣꯏꯅ ꯍꯥꯏꯗꯤ ꯖꯥꯀꯤꯡ ꯀꯔꯤꯝ ꯌꯦꯡꯕ ꯅꯠꯇꯦ ꯃꯥꯅ ꯊꯧꯒꯥꯏꯔꯛꯏꯁꯦ ꯀꯣ ꯊꯧꯖꯤꯜꯂꯦ ꯑꯗꯩꯗꯤ ꯅꯨꯔꯁꯟꯈꯣꯏ ꯆꯪꯐꯝꯒꯤꯗꯨꯣ ꯃꯩꯇꯩ ꯃꯌꯥꯝ ꯂꯩꯕꯅꯦꯕ ꯅꯀꯟ ꯅꯀꯟꯗꯅ
ꯎꯝ ꯀꯩꯅꯣꯒꯤ ꯃꯥꯒꯤ ꯆꯥꯅ ꯊꯛꯅꯕꯒ ꯌꯦꯜꯂ ꯇꯧꯈꯤꯕꯗꯨꯔꯣ
ꯑꯣ ꯍꯣ ꯍꯣ ꯍꯣꯏ ꯃꯤꯒ ꯃꯀꯣꯛꯀ ꯄꯪꯅꯦꯠ ꯅꯦꯠꯁꯟꯅꯩ ꯁꯤꯟꯅꯤ ꯃꯦ ꯑꯗꯨꯨꯏꯗꯥ ꯏꯁ ꯑꯩꯈꯣꯏꯁꯤ ꯏꯕꯨꯡꯉꯣ ꯋꯥꯖꯥꯎ
ꯃꯥꯅ ꯏꯍꯥꯟ ꯍꯥꯟꯒꯨꯝ ꯇꯧꯕꯅꯦ ꯀꯥꯞꯄꯁꯦ ꯎꯝ ꯃꯥꯏ ꯃꯇꯨꯡꯗ ꯀꯩꯅꯣꯍꯣꯏ ꯂꯥꯛꯄ ꯑꯇꯣꯞꯄ ꯂꯩꯀꯥꯏꯗꯤ ꯂꯩꯀꯥꯏꯒꯤ ꯍꯥꯏꯒꯗ꯭ꯔꯥ
ꯎꯝ ꯃꯥꯅ ꯑꯗꯨ ꯑꯗꯨꯝ ꯑꯗꯨꯃꯥꯏꯅ ꯇꯧꯔꯒꯅ ꯀꯩꯅꯣ ꯕꯣꯠꯁꯨ ꯑꯗꯨꯝ ꯈꯣꯝꯃꯛꯏꯅꯤ ꯀꯩꯅꯣ ꯃꯥꯁꯨ
ꯃꯥ
ꯑꯗꯒꯤ ꯍꯧꯖꯤꯛ ꯑꯗꯨꯒꯤ ꯆꯞ ꯃꯥꯟꯅꯕꯗ ꯑꯃ ꯌꯨꯅꯨꯁ ꯈꯥꯟ ꯑꯅ ꯑꯃ ꯇꯧꯔꯤꯌꯦ ꯋꯥꯔꯜꯗ ꯀꯞꯀꯤ ꯑꯗꯨ ꯑꯣꯏꯌꯦ ꯀꯣ ꯊ꯭ꯔꯦꯠ ꯌꯦꯟꯊꯣꯛꯄꯤ ꯈꯣꯠꯇꯣꯛꯄꯤꯅ ꯇꯧꯗꯅ ꯌꯨꯠꯇꯗꯤ ꯌꯥꯝꯅ ꯀꯩꯅꯣ ꯇꯧꯋꯤꯗꯅ ꯑꯗꯨꯅ ꯉꯔꯥꯡꯁꯦ ꯂꯥꯛꯑꯦ ꯂꯥꯛꯇ
ꯎꯝ
ꯃꯅꯤꯀꯥꯟꯇꯒ ꯀꯨꯏꯅꯥ ꯐꯝꯗꯅ ꯀꯩꯅꯣꯗꯒꯤ ꯂꯥꯛꯄꯗꯨꯅ ꯄꯨꯡ ꯑꯍꯨꯝ ꯃꯔꯤ ꯃꯈꯥꯏ ꯃꯉꯥ ꯑꯗꯨ꯭ꯋꯥꯏꯗꯩ ꯂꯥꯛꯄꯗꯨꯅ ꯎꯝ ꯃꯥ ꯅꯤꯄꯥꯟ ꯃꯈꯥꯏꯒ ꯇꯥꯔꯅꯤ ꯃꯥꯅ ꯍꯟꯈꯤꯕꯗ ꯃꯌꯨꯝꯗ ꯑꯕꯥꯅꯤ ꯑꯗꯨꯁꯨ ꯃꯌꯥꯝ ꯑꯃꯅ ꯐꯣꯟ ꯇꯧꯔꯛꯇꯦꯗꯤ ꯑꯗꯨꯝ ꯃꯊꯤ ꯇꯧꯔ ꯂꯩꯅꯤꯗ
ꯎꯝ
ꯏꯗꯤꯠ ꯀꯩꯅꯣꯅ ꯃꯅꯤ ꯀꯥꯟꯗꯅ ꯋꯥ ꯄꯥꯛ ꯂꯣꯟꯗꯦ ꯃꯥꯗꯤ ꯊꯣꯛꯄ ꯃꯥꯗꯤ ꯑꯗꯨꯝ ꯂꯣꯜꯂꯤꯅꯤꯗꯅ
ꯍꯣꯏꯅꯦ
ꯑꯗꯩ ꯃꯔꯤ ꯀꯥꯟꯅ ꯃꯁꯥ ꯃꯇꯝ ꯁꯦꯡꯇꯣꯛꯆꯔꯛꯑꯦ ꯅꯍꯥꯟꯒꯤ ꯄ꯭ꯔꯦꯝꯒꯤ ꯋꯥꯔꯤꯗꯨ ꯁꯨꯃꯥꯏꯅ ꯀꯩꯅꯣ ꯐ꯭ꯔꯤꯗ ꯂꯩꯕ ꯍꯪꯉꯤꯅꯤ ꯈꯣꯠꯂꯤꯅꯤꯁꯦ ꯀꯩꯝ ꯑꯩꯈꯣꯏ ꯍꯥꯏꯗꯦꯕ ꯏꯕꯥꯅꯤꯁꯨ ꯔꯟꯖꯣꯏ ꯅꯟꯖꯨꯁꯨ ꯈꯪꯕꯅꯦꯕ ꯄ꯭ꯔꯦꯝꯗ ꯁꯨꯃꯥꯏꯅ ꯉꯥꯡꯉꯦ ꯁꯨꯃꯥꯏꯅ ꯉꯥꯡꯕꯤꯗꯅ ꯄ꯭ꯔꯦꯝꯗ ꯅꯨꯡꯉꯥꯏ
ꯀꯅꯥꯅꯒ ꯉꯥꯡꯉꯤꯅꯣ ꯍꯥꯌꯖꯦ
ꯅꯠꯇꯦ ꯐꯥꯒꯤ ꯑꯣꯏꯔꯁꯨ ꯀꯩꯅꯣ ꯅꯣꯡꯃ ꯑꯩꯅ ꯁꯥꯔꯇꯤꯐꯤꯀꯦꯠ ꯂꯧꯧꯕꯖꯠꯀꯥꯟꯗ ꯃꯅꯤ ꯀꯗ ꯆꯠ ꯊꯦꯡꯅꯔꯀꯥꯟꯗ ꯍꯥꯏ ꯍꯥꯏꯕꯗꯨꯍꯦ
ꯀꯔꯤ ꯍꯥꯏꯔꯤꯅꯣ
ꯑꯁ ꯀꯩꯅꯣ ꯅꯪꯗꯤ ꯐꯔꯤꯗ ꯑꯗꯨꯝ ꯂꯩꯕꯒꯤ ꯑꯣꯏꯔꯦ ꯏꯁꯀꯣꯂꯥꯔꯁꯤꯞ ꯈꯔ ꯐꯪꯕꯒꯤ ꯂꯩꯔꯤꯕ ꯑꯣꯏꯔꯦ ꯀꯔꯤꯝ ꯍꯣꯠꯅꯗꯕ ꯈꯣꯠꯅꯗꯕ ꯃꯤꯗꯨꯅ ꯍꯥꯏ ꯔꯦꯁꯄꯣꯟꯁꯁꯨ ꯁ ꯈꯨꯝꯃꯛꯇ꯭ꯔꯤꯗꯨ ꯃꯥꯅ
ꯀꯅꯥꯅ ꯀꯩꯅꯣ ꯅꯪꯅ ꯍꯥꯏꯕ ꯅꯠꯇꯕꯣ ꯀꯩꯅꯣꯅ ꯍꯥꯏꯕꯀꯣ
ꯎꯝ ꯃꯅꯤ ꯀꯥꯟ ꯗ ꯍꯥꯏꯣ
ꯑꯦ ꯕꯦꯔꯥꯅꯦ
ꯑꯗꯨꯗꯒꯤ ꯃꯤ ꯑꯣꯏꯅ ꯈꯟꯒꯤꯗꯕꯗꯣ ꯃꯁꯥ ꯃꯇꯣꯝꯇꯅ ꯑꯗꯨꯒ ꯗꯅꯟꯖꯣꯏꯅ ꯍꯥꯏꯔꯛꯑꯦꯗꯅ ꯅ ꯆꯠꯂꯣꯍꯦ ꯑꯉꯥꯡꯗꯣ ꯄꯪꯗꯝꯅꯤ ꯍꯧꯖꯤꯛꯀꯤ ꯃꯥꯟꯅ ꯍꯥꯟꯅꯒ ꯃꯥꯟꯅꯗꯕꯅꯤ ꯐꯅ ꯇꯧꯕꯅꯤ ꯑꯗꯨ ꯑꯉꯥꯡꯗꯣ ꯍꯥꯏꯔꯛꯑꯦꯗꯅ ꯑꯗꯩꯗꯤ ꯃꯥꯅꯗꯤ ꯁꯨ ꯍꯥꯏꯔꯝꯗꯦꯌꯦ ꯃꯥ ꯍꯥꯏꯕ ꯃꯤꯒꯤ ꯄꯔꯁꯣꯅꯦꯜ ꯑꯣꯏꯕ ꯄꯣꯠ ꯑꯗꯩꯗꯤ ꯈꯜꯂꯛꯇ꯭ꯔꯤꯕꯒꯤ ꯃꯤꯁꯨ ꯂꯣꯏꯁꯤꯟꯗ꯭ꯔꯤꯕꯒꯤ ꯃꯥ ꯗꯥꯏꯔꯦꯛ ꯑꯣꯏꯗ꯭ꯔꯤꯕꯒꯤ ꯑꯗꯨꯝ ꯇꯨꯃꯤꯟ ꯂꯩꯁꯤꯟ ꯂꯩꯁꯤꯟꯅꯩꯅꯦ ꯍꯥꯏꯕ
ꯎꯝ
ꯑꯗꯩꯗꯤ ꯃꯥ ꯕꯦꯡꯛ ꯄꯤꯌꯣ ꯊꯥꯗꯣꯏꯅꯦꯅ ꯀꯟꯅ ꯆꯠꯂꯤꯅꯦꯕ ꯀꯣꯆꯤꯡ
ꯎꯝ
ꯃꯥꯅ ꯀꯌꯥꯝ ꯌꯥꯝꯅ ꯀꯩꯅꯣ ꯇꯧꯗꯅꯅꯣꯅ ꯑꯩꯅ ꯑꯗꯩꯗꯤ ꯗꯅꯟꯖꯣꯏꯅꯗꯤ ꯍꯥꯏꯕꯤꯈ꯭ꯔꯕꯅꯦ ꯃꯉꯣꯟꯗ ꯐꯅꯇꯧꯕꯅꯦ ꯑꯉꯥꯡꯗꯣ ꯍꯣꯠꯅꯔꯤꯕꯅꯤ ꯉꯇꯪꯃꯄꯝ ꯃꯥꯡꯍꯟꯕꯅꯦ ꯑꯩꯈꯣꯏꯅ ꯍꯥꯟꯅ ꯐꯥꯒꯤ ꯑꯣꯏꯅ ꯄꯈꯟ ꯈꯟꯕꯗꯨꯏ ꯋꯥꯅꯦꯅ ꯍꯥꯏꯒꯤꯝ
ꯍꯝ ꯐꯥꯏꯅꯦꯜ ꯑꯗꯨꯝ ꯃꯥꯒꯤ ꯃꯥꯏꯊꯣꯛꯄꯝ ꯇꯧꯔꯒ ꯑꯗꯨꯝ ꯂꯤꯈꯠꯂ ꯂꯩꯕꯤꯗꯣ ꯍꯣꯍꯣꯏ ꯃꯤ ꯈꯨꯗꯤꯡꯃꯛꯁꯨ ꯂꯣꯏꯅ ꯀꯩꯅꯣꯅꯦ ꯈꯟꯕꯗꯨꯅꯦꯗ
ꯎꯝ ꯃꯥ ꯑꯁꯤꯗꯤ ꯐ
ꯃꯅꯥ ꯏꯍꯩ ꯍꯩꯅ ꯗꯕꯁꯦ
ꯍꯥ ꯍꯝ ꯀꯌꯥꯃꯨꯛ ꯇꯧꯏ
ꯄꯨꯡ ꯃꯔꯤꯒꯨꯝꯕ ꯇꯧꯏ ꯑꯥ ꯑꯍꯥꯟꯕꯒꯤ ꯀꯩꯅꯣꯗꯣ
ꯎꯝ
ꯑꯍꯥꯟꯕꯒꯤ ꯐꯦꯁꯇꯣ
ꯎꯝ
ꯑꯍꯥꯟꯕꯒꯤ ꯐꯦꯁꯇꯣ ꯉꯝꯒꯗ꯭ꯔꯥ
ꯑ ꯈꯪꯉꯦ ꯈꯪꯉꯦ
ꯅꯪꯒ ꯉꯟꯕ ꯇꯥꯛꯏꯗꯅꯀꯣ
ꯑꯥ
ꯑꯗꯨꯏꯒꯤ ꯃꯇꯨꯡ ꯑꯗꯨ ꯑꯃ ꯇꯧꯔꯒ ꯀꯩꯅꯣ ꯇꯧꯒ꯭ꯔꯦ ꯑꯗꯨꯗꯨꯒ ꯑꯃꯨꯛ ꯅꯧꯅ ꯑꯃꯨꯛ ꯑꯃꯃꯨꯛ ꯇꯧꯔꯦ ꯑꯗꯨꯒ ꯅꯪ ꯑꯃꯨꯛ ꯇꯧꯔꯛꯑꯦ
ꯑꯩꯗꯤ ꯀꯝꯀꯟ ꯅꯣ ꯑꯩꯒꯤꯗ ꯊꯣꯛꯄꯗꯨꯗꯤ ꯀꯥꯅꯣ ꯈꯔ ꯊꯣꯛꯀꯜꯂꯛꯏꯅꯦ ꯅꯍꯥꯟꯅ ꯑꯩꯅ ꯆꯪꯉꯦ ꯍꯥꯏꯕꯗꯣ ꯅꯪꯉꯣꯟꯗꯁꯨ
ꯎꯝ
ꯏꯁ ꯉꯁꯤ ꯃꯦꯠꯁ ꯐꯖꯔ ꯑꯇꯩ ꯈꯪꯗꯦ ꯃꯦꯠꯁ ꯐꯖꯅ ꯌꯦꯡꯉꯅꯤ ꯉꯁꯤ ꯐꯖꯗ꯭ꯔꯗꯤ ꯍꯥꯞ ꯀꯩꯒꯤ ꯑꯗꯨꯝ ꯆꯪꯉꯛꯑ ꯌꯦꯡꯉ ꯍꯥꯏꯕꯗꯤ ꯉꯁꯤꯗꯤ ꯃꯤ ꯈꯠꯅꯒꯦ ꯈꯠꯅ
ꯁꯤꯃꯨꯣ ꯃꯤꯅꯦ ꯉꯔꯥꯡꯅꯦꯁꯤ ꯁꯤꯒꯤ ꯑꯩꯈꯣꯏ ꯕꯣꯜ ꯌꯦꯡꯕ ꯀꯥꯟꯗ ꯑꯩꯈꯣꯏ ꯃꯌꯥꯝ ꯄꯨꯟꯅ ꯌꯦꯡꯃꯤꯟꯅꯕꯗꯣ ꯃꯤ ꯆꯥꯝꯃꯩ ꯃꯊꯛ ꯌꯦꯡꯉꯤꯉꯣ ꯕꯤꯠ ꯇꯤ ꯑꯗꯨꯃꯥꯏꯅ ꯑꯩꯈꯣꯏ ꯁ꯭ꯋꯥꯏꯗ ꯌꯦꯡꯉꯤꯁꯦ ꯃ ꯃꯔꯤꯃꯨꯛ ꯌꯦꯡꯉꯦꯕ ꯀꯔꯥ ꯃꯐꯝ ꯃꯔꯤ ꯁꯤꯗ ꯂꯣꯏ ꯀꯝꯄ꯭ꯂꯤꯠ ꯐꯨꯜ ꯐꯨꯜꯅꯤ ꯌꯦꯡ ꯀꯥꯏꯅ ꯑꯩꯁꯦ
ꯎꯝ
ꯑ ꯇꯣ ꯀ ꯌꯦꯡ ꯂꯥꯏ
ꯃꯥꯅꯦ ꯃꯥ
ꯌꯨꯝꯗ ꯂꯥꯛꯑꯣ ꯀꯃꯥꯏꯅ ꯂꯥꯛꯑꯣ ꯇ ꯃꯤ ꯑꯍꯤꯡ ꯇꯨꯝꯅꯔ ꯃꯇꯝꯗꯨꯗ ꯁꯤꯕꯨ ꯑꯩꯈꯣꯏ ꯀꯀꯥ ꯑꯃ ꯂꯩꯌꯦ ꯃ ꯑꯃ ꯃ ꯁꯤꯤꯅꯒꯣꯜ ꯆꯜꯂꯗꯤ ꯃꯉꯣ ꯁꯥꯒ ꯇꯧꯕ ꯑꯃ
ꯎꯝ
ꯑꯩꯈꯣꯏ ꯂꯥꯛꯇ꯭ꯦ ꯀꯥꯏꯅꯦ ꯃꯌꯨꯝꯗ ꯌꯦꯡꯉꯦꯕ ꯃꯥꯗꯤ ꯃꯦꯁꯤ ꯌꯦꯛ ꯁꯤꯗꯔꯕ ꯃꯥ ꯁꯥꯎꯕ ꯊꯨꯒꯦ ꯇꯧꯔꯤꯃꯣ ꯍꯥꯏ ꯊꯥꯔꯛꯅꯤꯡꯉꯤ ꯕꯣꯝꯂꯥ ꯊꯥꯒꯠꯂꯛꯏꯅꯤ ꯉꯔꯥꯡ ꯀꯩꯅꯣ ꯑꯍꯤꯡꯗꯨꯗ
ꯑꯣ
ꯑꯃꯈꯛꯇ ꯅꯠꯇꯦ ꯑꯗꯨꯁꯨ ꯃꯌꯥꯝꯗꯤ ꯊꯥꯔꯤꯛꯏꯁꯦ ꯃꯥꯅ ꯃꯃꯥꯡꯁꯨ ꯇꯧ ꯗꯦꯛꯇ
ꯌꯥꯝꯅ ꯐꯖꯈ꯭ꯔꯤꯁꯦ ꯉꯔꯥꯡꯒꯤ ꯑꯔꯣꯏꯕꯗ ꯑꯃ ꯀꯩꯅꯣ ꯇꯧꯈꯤꯕꯗꯣ ꯀꯥꯏꯊꯣꯛꯄ ꯑꯃ ꯆꯦꯟꯁꯤꯜꯂꯒ ꯆꯟꯈꯤꯕꯗꯣ
ꯎꯝ
ꯑꯗꯨꯗꯅꯤꯗ ꯌꯥꯝ ꯐꯖꯈ꯭ꯔꯤꯁꯦ ꯃꯥ
ꯆꯦꯟꯁꯤꯜꯂꯒ ꯀꯩꯅꯣ ꯇꯧꯕꯒꯤ ꯀꯩꯅꯩꯅꯣ ꯃꯇꯝ ꯂꯥꯁ ꯐꯥꯏꯚ ꯃꯤꯅꯤꯠꯇ ꯇꯧꯕꯗꯣ
ꯍꯣꯏ ꯃꯇꯝꯁꯨ ꯃꯇꯝꯁꯨ ꯀꯩꯅꯣ ꯇꯧꯀꯦ ꯂꯩꯗꯅ ꯎꯝ ꯃꯤꯅꯤꯠ ꯑ ꯇꯔꯥꯃꯥꯊꯣꯏ ꯁꯨꯔꯦꯑꯦ ꯁꯤ ꯌꯥꯒꯗ꯭ꯔꯥ
ꯌꯥꯝ ꯑꯃꯅꯤꯅꯤ
ꯑꯣ ꯌꯥꯕꯒ
ꯑꯗꯨꯅ ꯑꯩꯅꯃꯛ ꯉꯁꯤꯒꯤꯁꯤ ꯁꯤꯅꯦ ꯑꯩꯅ ꯈꯜꯂꯤꯁꯤ ꯑꯩꯈꯣꯏ ꯁ꯭ꯋꯥꯏꯗꯅ ꯑꯃꯨꯛꯀꯅꯦ ꯃꯦꯁꯤꯒꯤ ꯇꯤꯝꯁꯤꯅ ꯇꯣꯉꯥꯟ ꯑꯃ